ꯍꯜꯂꯣ
ꯍꯂꯣ ꯇꯔꯤ ꯏꯕ꯭ꯔꯣ ꯆꯥꯛꯆꯥ ꯂꯩꯔꯤꯕ꯭ꯔꯣ ꯤꯟꯁꯥꯡ ꯆꯥꯡꯒꯔꯦ
ꯑꯩ ꯉꯁꯤ ꯃꯊꯦꯜ ꯌꯥꯝꯃꯦ ꯅꯪꯗꯤ
ꯑꯩꯗꯤ ꯆꯥꯗ꯭ꯔꯦ
ꯀꯩ ꯃꯈꯣꯜꯅꯣ ꯅꯪꯣꯟ ꯅꯪ ꯅꯅꯥꯇꯥ ꯀꯔꯤ ꯐꯦꯟ ꯃꯈꯣꯟꯗꯣ ꯈꯔ ꯑꯣꯐ ꯇꯥꯧꯅꯦ ꯃꯤꯅꯤ ꯇꯔ ꯍꯇ ꯑꯣꯐ ꯇꯧ
ꯍꯣꯏ ꯑꯣꯞ ꯇꯧꯔꯗꯤ ꯂꯩꯕꯅꯨ ꯂꯩꯕ ꯌꯥꯗ꯭ꯔꯦ
ꯑꯗꯨ ꯃꯈꯣꯟ ꯃꯈꯣꯟ ꯇꯥꯗꯕ ꯖꯒꯥꯗ ꯆꯠꯂꯅꯦ
ꯥꯏꯀ
ꯐꯦꯟ ꯃꯈꯣꯟ ꯌꯥꯗ꯭ꯔꯦ ꯇꯥꯕ꯭ꯔꯣ
ꯇꯌꯦ
ꯌꯥꯔꯣꯏꯕ ꯅꯪꯒꯤ ꯃꯈꯣꯟꯗꯣ
ꯑꯗꯕꯗꯤ ꯇꯉꯁꯤ
ꯎ ꯑ ꯃꯄꯥꯟ ꯊꯣꯛ
ꯑꯗ
ꯑꯩꯁꯨ ꯃꯄꯥꯟꯗꯅꯦ
ꯅꯈꯣꯏ ꯃꯐꯝꯗꯨꯗꯤ ꯇꯤꯡꯉꯦꯅ
ꯑꯁ ꯘꯔꯤ ꯃꯈꯣꯡꯒ ꯌꯥꯔꯣꯏꯀꯣ ꯅꯪꯒꯤ
ꯀꯝꯗꯥꯏ
ꯀꯅꯣ
ꯅꯪꯒꯤꯗꯣ ꯌꯥꯔꯔꯣꯏꯕ ꯑꯁ
ꯌꯥꯔꯦ ꯍꯕ
ꯅꯪꯒꯤꯗꯣ ꯑꯃꯁꯨꯡ ꯌꯥꯔꯔꯣꯏ
ꯀꯔꯤꯒꯤ
ꯃꯈꯣꯟ ꯌꯥꯝ ꯊꯣꯛꯑꯕ
ꯍꯧꯖꯤꯛꯇꯤ ꯌꯥꯏꯀꯣ
ꯌꯥꯔꯦ ꯍꯣꯏ ꯍꯧꯖꯤꯛꯇꯤ
ꯀꯔꯤ ꯌꯦꯟꯁꯥꯡ ꯆꯥꯔꯦ
ꯑꯩꯗꯤ ꯆꯥꯗ꯭ꯔꯦ
ꯀꯔꯤꯒꯤ ꯌꯥꯝ ꯊꯦꯡꯉꯤꯍꯦ
ꯍꯣꯏ ꯑꯩꯈꯣꯏꯁꯦ ꯑꯩꯈꯣꯏꯁꯦ ꯑꯗꯨꯝ ꯃꯥꯏ ꯈꯔ ꯑꯗꯨꯝ ꯃꯥꯏꯅ ꯇꯧꯔꯦ
ꯀꯔꯤ ꯌꯦꯟꯁꯥꯡꯅꯕ ꯑꯗꯣ ꯀꯔꯤꯟꯁꯥꯡꯅ ꯍꯥꯥ ꯐꯦꯟ ꯃꯈꯣꯟ ꯈꯛꯇ
ꯀꯗꯥꯏꯗ ꯐꯦꯟꯃꯒ ꯅꯠꯁꯤꯤꯟꯈꯤꯤꯒꯅꯣ ꯅꯪ
ꯎ
ꯀꯔꯤꯒꯤ ꯅꯣꯛꯄ꯭ꯔꯥ ꯅꯪ ꯌꯥꯝ ꯅꯣꯛꯅꯤꯡꯕ꯭ꯔꯥ ꯅꯪ
ꯊꯕꯛꯇꯤ ꯅꯨꯡꯉꯥꯏꯕ꯭ꯔꯥ
ꯊꯕꯛꯁ ꯌꯥꯝ ꯅꯨꯡꯉꯥꯏꯌꯦ ꯊꯕꯛ ꯂꯩꯇꯦ ꯑꯗꯨꯝ ꯂꯥꯛꯂꯒ ꯐꯝꯂꯒ ꯆꯠꯄꯅꯤ
ꯑꯩꯒꯤꯁꯨ ꯄꯩꯁꯥ ꯈꯔ ꯊꯥꯔꯒꯅꯦ
ꯁꯦ ꯂꯩꯇ꯭ꯔꯦ ꯍꯧꯖꯤꯛ
ꯀꯔꯤꯒꯤ ꯎ
ꯁꯦꯜ ꯑꯩ ꯃꯔꯨꯞ ꯌꯥꯝ ꯁꯅꯥꯈ꯭ꯔꯕ ꯑꯗꯨꯒꯤꯅꯤ ꯅꯠꯇ꯭ꯔꯗꯤ
ꯊꯥꯗ ꯀ ꯌꯥ ꯀꯦ ꯌꯥꯒ ꯌꯥꯏ
ꯄꯨꯂꯞꯁꯦ ꯑꯩ ꯃꯔꯨꯞ ꯑꯅꯤ ꯁꯕꯗꯣ ꯇ꯭ꯋꯦꯟꯇꯤ ꯑꯣꯏꯔꯦ
ꯑ ꯅꯪꯒꯤ ꯇꯅꯣꯝꯗꯤ
ꯅꯥꯏꯟꯇꯤꯟ ꯅꯥꯏꯟꯇꯤꯟ ꯅꯥꯏꯟ ꯐꯤꯐꯇꯤ ꯈꯛꯇꯅꯤ ꯑꯗꯨꯒ
ꯑꯅꯒ ꯈꯔꯤ
ꯑꯗꯨꯒ ꯑꯩꯒꯤ ꯏꯃꯥ ꯏꯄꯥꯗ ꯈꯔ ꯍꯥꯡꯉꯒ ꯑꯗꯨꯝ ꯄꯦ ꯇꯧꯒꯅꯤ ꯑꯩꯁꯦ ꯍꯧꯖꯤꯛꯀꯥꯟ ꯌꯥꯝꯅ
ꯐꯣꯟ ꯐꯣꯟꯗꯤ ꯑꯅꯧꯕ ꯑꯃꯨꯛ ꯂꯩꯔꯅꯨꯀꯣ ꯇꯥꯔꯕ
ꯎꯝ ꯇꯥꯏꯌꯦ ꯇꯑꯌꯦ
ꯐꯣꯟꯗꯤ ꯑꯃꯨꯛ ꯂꯩꯔꯅꯨꯕ
ꯑꯩꯁꯨ ꯑꯗꯨꯝ ꯑꯗꯨꯝ ꯈꯪꯦ ꯑꯗꯨꯝ ꯈꯟꯅꯂꯒ ꯂꯩꯕꯅꯤ
ꯐꯣꯟꯗ ꯄꯩꯁꯥ ꯌꯥꯝ ꯆꯪꯉꯦ ꯅꯪ ꯑꯁ ꯇꯤꯠ ꯇꯤꯠ ꯇꯣꯠ ꯃꯈꯣꯟ ꯌꯥꯝ ꯇꯉꯥꯌꯦ
ꯒꯥꯔꯤ ꯃꯈꯣꯟꯒ ꯅꯣꯏ ꯂꯝꯕꯤ ꯃꯅꯥꯛꯇ ꯂꯩꯕ꯭ꯔꯣ
ꯂꯩꯇꯦ ꯑꯩ ꯀꯤꯠꯆꯟꯗꯅꯤ ꯍꯧꯖꯤꯛ ꯐꯝꯕꯗ
ꯁꯦ ꯒꯥꯔꯤ ꯃꯈꯣꯟ ꯇꯤꯠ ꯇꯤꯠ ꯇꯤꯠ ꯇ ꯌꯥꯝ ꯇꯥꯏꯌꯦꯕ
ꯑꯗꯨꯗꯤ ꯍꯥꯏꯋꯦ ꯃꯅꯥꯛꯇꯅꯦ ꯑꯩꯒꯤ ꯔꯨꯝꯁꯦ ꯑꯗꯨꯒꯤꯅꯦ
ꯑꯍꯥ
ꯅꯪꯁꯦ ꯀꯅꯥꯅꯣ
ꯅꯪꯁꯤꯗꯤꯕ ꯀꯅꯥꯅꯣ ꯍꯥꯏꯔꯅꯦ ꯑꯩꯈꯣꯏ ꯈꯨꯟꯅ ꯍꯨꯏ ꯕ꯭ꯂꯦꯛꯒ ꯗꯣꯒ ꯂꯥꯏꯌꯦ ꯍꯥꯏ
ꯌꯣꯏ ꯂꯥꯛꯂꯒ
ꯑꯗꯨ ꯃꯥꯏ ꯍꯥꯏꯒꯅꯣ ꯑꯗꯨꯃꯥꯏ ꯍꯥꯏꯒꯅꯨ
ꯄꯨꯅꯕ ꯅꯪ
ꯑꯩꯗꯤ ꯏꯊꯟꯗꯅꯤꯅꯦ
ꯅꯆꯤꯟ ꯊꯤꯒꯅꯨ
ꯁꯨꯝ ꯑꯗꯨꯝ ꯆꯠꯄꯅꯦ ꯁꯃꯥꯟ ꯕꯒꯤꯀꯣ
ꯅꯪꯗꯤ ꯀꯨꯔꯤ ꯅꯪꯗꯤ ꯀꯨꯔꯤ ꯇꯧꯔꯦ
ꯍꯧꯖꯤꯛ
ꯇꯧꯕ꯭ꯔꯥ
ꯃꯅꯨꯡꯗ ꯆꯥꯔꯁꯦ ꯈꯟꯂꯒ ꯂꯩꯕꯅꯦ
ꯑꯗꯨ ꯂꯥꯜꯂꯦꯅꯥ ꯑꯗꯨ ꯑꯗꯨꯒꯤꯅꯦ ꯑꯗꯨꯒꯤ ꯈꯔ ꯊꯣꯡꯂꯒ ꯆꯥꯁꯤꯔꯥ ꯈꯟꯕ
ꯎꯝ ꯆꯦ
ꯃꯤꯒꯤ ꯁꯣꯡꯇꯣ ꯉꯝꯅꯦ
ꯑꯁ ꯅꯪꯁꯦ ꯀꯔꯤ ꯃꯤꯅꯣꯅꯦ ꯍꯥꯏꯕꯁꯨ ꯁꯨꯛꯇꯥꯥ ꯇꯥꯗꯦ
ꯍꯧꯖꯤꯛꯊꯤ ꯇꯥꯕ꯭ꯔꯥ
ꯅꯪ ꯑꯗꯨꯃꯥꯏꯅ ꯇꯧꯔꯗꯤ ꯅꯪꯉꯣꯟꯗ ꯇꯧꯔꯔꯣꯏ
ꯍꯧꯖꯤꯛꯊꯤ ꯌꯥꯔꯦꯀꯣ
ꯌꯥꯥꯏ
ꯑꯣꯕ
ꯑꯁ
ꯍꯧꯖꯤꯛꯁꯨ ꯇꯥꯕ꯭ꯔꯥ ꯅꯪꯁꯨ ꯀꯦꯅꯅꯣ
ꯅꯃꯥꯟꯅꯕꯒꯤ ꯃꯈꯣꯟꯒꯨꯝꯕ ꯑꯗꯨꯝ ꯋꯥꯡꯕ ꯇꯥꯕ ꯌꯥꯗ꯭ꯔꯦ
ꯁꯧꯔꯥꯛꯅꯤ ꯑꯗꯨꯗꯤ
ꯁꯥꯎꯑꫭꯅꯦ ꯁꯥꯔꫭ ꯅꯪ ꯁꯥꯎꯕ ꯑꯩ ꯌꯦꯡꯅꯤꯡꯉꯤꯅ‌ꯦ ꯅꯨꯄꯤꯕꯨ ꯋꯥꯔꯤ ꯁꯥꯅꯤꯡꯕ꯭ꯔꯥ
ꯅꯨꯄꯤꯕꯨ ꯑꯩ ꯅꯨꯄꯤ ꯋꯥꯈꯜꯁꯦ ꯊꯗꯣꯛ ꯊꯥꯗꯣꯛꯅꯤꯡꯂꯒ ꯂꯩꯕꯅꯦꯍꯦ ꯅꯨꯄꯤꯗ ꯋꯥꯔꯤ ꯅꯨꯄꯤꯕꯨ ꯅꯨꯡꯁꯤ‌‌ꯦ ꯁꯤꯕꯁ‌ꯦ ꯌꯥꯝ ꯋꯥꯏꯑ
ꯅꯪꯒꯤ ꯅꯨꯄꯤꯒ ꯑꯗꯨꯝ ꯐꯥꯎꯅꯕ꯭ꯔꯥ
ꯑꯗꯨꯝ ꯐꯥꯎꯅꯥꯕꯗꯤ ꯐꯥꯎꯅꯥꯑ‌ꯦ
ꯑꯗꫭ ꯃꯗꯤ ꯀꯩꯏ ꯊꯕꯛ ꯇꯧꯋꯦ ꯍꯟꯗꯛ
ꯆꯨꯗ‌ꯦꯕ ꯁꯤꯁꯇꯔ ꯌꯨꯝꯗ ꯂꯩꯕꯅ‌ꯦ ꯁꯤꯁꯇꯔ ꯌꯨꯝꯗ ꯂꯩꯕꯅꯦ
ꯍꯥꯟꯅ ꯂꯥꯁ ꯏꯌꯥꯔ ꯇꯧꯕ ꯊꯕꯛꯇꯣ ꯇꯧꯈ꯭ꯔꯕꯣ
ꯑꯗꯨꯗꯥꯅꯦ ꯃꯥ ꯂꯩꯕꯗꯣ
ꯑꫭ
ꯊꯕꯥꯥꯡꯁꯨ ꯁꯨꯗꯦ ꯀꯔꯤꯝ ꯁꯨꯗꯦ ꯃꯥ
ꯐ꯭ꯔꯤ ꯑꯣꯏꯔꯝꯒꯅꯤ ꯑꯗꯨꯗꯤ
ꯑꯩꯅ ꯍꯥꯏꯕꯁꯨ ꯏꯅꯤꯡꯗꯦ ꯊꯥꯎꯔ ꯂ ꯈꯪꯗꯦ ꯅꯨꯡꯁꯤꯕꯗꯩ ꯑꯗꯨꯝ ꯅꯨꯡꯁꯤꯈꯔ‌ꯦꯗꯥ
ꯍ‌ꯦ ꯍ‌ꯦ
ꯑꯩꯒꯤ ꯀꯣꯛꯁꯦ ꯌꯥꯝ ꯁꯥꯔꯦ
ꯑꯁ ꯅꯪꯒꯤꯁꯦ ꯘꯔꯤ ꯍꯣꯔꯣꯟ ꯈꯛꯇ
ꯅꯆꯤꯟ ꯊꯤꯒꯅꯨꯍ‌ꯦ
ꯑꯁꯦꯡꯕꯅꯤ ꯇꯥꯔꯕꯣ
ꯀꯔꯤꯒꯤ ꯅꫭ ꯅꯤꯡꯊꯤꯂ ꯍꯦ ꯍꯦ ꯆꯒ ꯀꯗꯥ ꯍꯥꯏꯗ ꯆꯅ ꯑꯁꯤ
ꯑꯗꯨꯗꯤꯀꯣ ꯇꯥꯕ꯭ꯔꯣ
ꯥꯇꯥꯏ ꯇꯥꯏ
ꯑꯩ ꯏꯔꯨꯒꯦꯀꯣ
ꯑꯗꯨꯗꯤ ꯌꯥꯏ ꯊꯝꯃꯣ ꯁꯠ ꯁꯠ ꯊꯝꯃꯣ ꯑꯩꯗꯤ ꯊꯕꯥꯛ ꯌꯥꯝ ꯂꯩ
ꯐꯔꯦ ꯐꯔꯦ ꯍꯣꯔꯦꯟ ꯑꯃꯨꯛ ꯇꯧꯁꯦ
ꯈꯗꯔꯦ ꯌꯦꯡꯅꯁ‌ꯦ ꯊꯝꯃ‌ꯦ ꯊꯝꯃ‌ꯦ